ꯑꯜꯂ
ꯇꯥꯏꯌꯦ ꯇꯥꯏꯌꯦ ꯑꯩ ꯅꯪ ꯅꯪ ꯉꯥꯏꯍꯥꯛ ꯈꯤꯇꯪ ꯐꯣꯟ ꯇꯧꯔꯛꯇꯕꯁꯦ ꯑꯩ ꯂꯩꯕ ꯉꯝꯗꯦꯕꯨ
ꯑꯥ ꯑꯩꯁꯨ ꯉꯝꯗꯦ
ꯅꯪꯒ ꯅꯪꯒ ꯋꯥꯔꯤ ꯁꯥꯟꯅꯗꯕꯁꯦ ꯑꯩ ꯈ꯭ꯋꯥꯡ ꯂꯥꯛ ꯉꯝꯗꯦꯕꯣ ꯏꯃꯥꯟꯅꯕꯤ
ꯀꯩꯒꯤꯅꯣ ꯍꯤꯗꯥꯛ ꯆꯥꯁꯤꯔꯥ
ꯏꯕꯥꯅꯤꯈꯣꯏꯅꯔꯁꯤꯔꯥ
ꯑꯥꯎ ꯌꯥꯏꯌꯦꯦ ꯍꯧꯔꯁꯦ ꯍꯧꯖꯤꯛꯇꯒꯤ
ꯑꯩ ꯅꯠꯇꯦ ꯉꯁꯤꯗꯤ ꯇꯜꯂꯦ ꯍꯌꯦꯡꯗꯒꯤ ꯍꯧꯔꯁꯦ
ꯍꯣꯏ ꯉꯁꯤꯗꯤ ꯇꯧꯔꯒꯨꯝꯁꯦ ꯎꯝ ꯌꯥꯏꯌꯦꯦ ꯎꯝ
ꯂꯩꯩꯈꯥꯏꯔꯗꯕꯅꯦ ꯅꯠꯇ꯭ꯔꯥ
ꯎꯝ ꯃꯤꯈꯥꯏ ꯆꯥꯏ
ꯑꯣꯏꯅꯤꯡꯕ ꯑꯣꯏꯖꯔꯁꯅꯨ ꯑꯩꯗꯤ ꯅꯩꯈꯥꯏꯔꯅꯤ
ꯌꯥ ꯌꯥ
ꯃꯃꯥꯅꯦ ꯏꯃꯥꯟꯅꯕꯤꯒꯤ ꯈꯣꯟꯖꯦꯜꯗꯤ ꯇꯥꯗꯕ ꯀꯨꯏꯔꯕꯩꯔꯥ ꯈꯪꯗꯦ ꯐꯖ ꯊꯣꯛꯑꯝꯃꯦ
ꯊꯨꯝꯕ꯭ꯔꯥ
ꯎꯝ ꯊꯨꯝꯂꯤ ꯊꯨꯝꯂꯤ ꯌꯥꯛꯅꯤ ꯌꯥꯛꯅꯤ ꯇꯧꯋꯦ
ꯅ ꯅ ꯅꯗꯪꯅ ꯑꯩꯉꯣꯟꯗ ꯉꯥꯎꯖꯕꯩꯅꯦ ꯈꯪꯉꯕꯣ
ꯑꯗꯨꯒꯤ ꯃꯥꯜꯂꯦ
ꯑꯗꯨꯏꯅꯦ ꯑꯗꯨꯒꯤꯅꯤ ꯑꯗꯨꯒꯤ ꯑꯣꯏꯗꯣꯏꯅꯦ ꯑꯗꯨꯇꯩꯒꯤ ꯅꯠꯇꯦ
ꯑꯣꯏꯗꯣꯏꯅꯦ ꯑꯩꯈꯣꯏꯒꯤ ꯂꯩꯃꯤꯟꯅꯕ ꯑꯅꯤꯗꯨꯁꯨ ꯂꯥꯛꯑꯦ ꯉꯔꯥꯡꯗꯒꯤ
ꯎꯝ
ꯑꯗꯨꯅ ꯈꯔ ꯂꯥꯡꯕ ꯈꯣꯠꯄ ꯇꯧꯋꯦ ꯅꯍꯥꯃꯈꯩꯒ ꯃꯥꯟꯅꯗꯦ
ꯑꯣ ꯊꯥꯕꯗꯤ ꯇꯥꯗꯦꯗ
ꯎꯝ ꯍꯧꯖꯤꯛ ꯈꯨꯈꯤꯕꯗꯨ ꯇꯥꯍꯧꯕ꯭ꯔꯥ ꯈꯨꯣꯟ ꯑꯃ
ꯀꯥꯏ ꯂꯥꯛ ꯀꯩꯅꯣ ꯂꯥꯛ ꯀꯩꯅꯣ ꯆꯨꯆꯦ ꯊꯕꯛ ꯇꯧꯔꯤꯌꯦ ꯍꯥꯏꯌꯣ
ꯎꯝ ꯁꯨꯃꯥꯏ ꯍꯥꯏꯔꯎꯨꯔꯥ ꯎꯝ ꯅꯣꯏ ꯂꯥꯡꯉꯛꯀꯅꯨ ꯆꯦ ꯆꯦ ꯊꯕꯛ ꯇꯧꯔꯤꯌꯦ ꯇꯧꯔ
ꯏ ꯌꯥꯝ ꯃꯤ ꯇꯧꯁꯜꯂꯣ ꯑꯗꯨꯒ
ꯌꯥꯗꯌꯦ
ꯅꯠꯇꯦ ꯍꯥꯎ ꯌꯦ ꯇ
ꯀꯕꯨ ꯊꯥꯡꯒꯥ ꯂꯩꯒꯦ ꯀꯣ
ꯁꯤꯠꯇ
ꯑꯗꯨꯗꯤ ꯁꯨꯃꯥꯏꯅ ꯍꯥꯏꯇꯥꯕ ꯑꯅꯤꯔ ꯍꯥꯏꯕꯅꯤꯅ ꯑ
ꯎ
ꯑꯅꯤꯔꯛ ꯍꯥꯏꯗꯕ ꯋꯥꯅꯤꯅ ꯍꯥꯎꯋꯦ ꯍꯥꯎꯋꯦ ꯍꯥꯏ ꯇꯥꯕꯅꯦ ꯀꯨꯄꯤ ꯏꯅꯣ ꯃꯥꯒ ꯀꯣ ꯍꯋꯥ ꯍꯋꯣꯏ ꯑꯩ ꯉꯝꯃꯔꯣꯏꯗ ꯂꯣꯅꯥꯌꯥꯟ ꯌꯥꯎꯔꯛꯀꯅꯤ ꯄꯥꯈꯠꯂꯦ ꯑꯗꯨꯒꯤꯅꯤ
ꯈꯤꯠꯇ ꯀꯥꯎꯋꯦꯕ ꯎ
ꯎꯝ ꯑꯩ ꯑꯗꯨꯃꯥꯏꯅ ꯇꯧꯕ ꯑꯍꯨꯝ ꯃꯔꯤ ꯔꯤ ꯃꯉꯥꯃꯨꯛ ꯁꯨꯈ꯭ꯔꯦ ꯁꯣꯏꯕ
ꯍꯩ ꯔꯥꯗ꯭ꯔ
ꯎꯝ ꯍꯩꯔꯛꯑꯦ ꯅꯩꯈꯥꯏꯔꯛꯄꯤꯅꯤ ꯀꯩꯅꯣ ꯍꯦꯛꯇ ꯍꯩꯔꯛꯄꯗꯒꯤꯩꯗꯤ
ꯅ ꯌꯥꯀꯅꯤ
ꯎꯝ ꯏꯃꯥꯟꯅꯕꯤ ꯑꯃ ꯑꯩꯒꯤ ꯍꯦꯛ ꯃꯈꯥꯗ ꯂꯩꯕꯗꯣ ꯃꯈꯥ ꯀꯩꯀꯥꯗ ꯃꯥꯁꯨ ꯍꯥꯟꯅ ꯋꯥꯔꯤ ꯁꯥꯟꯅꯁꯤ ꯌꯥꯗꯦꯕ ꯑꯩꯁꯨ ꯑꯩꯁꯨ ꯍꯩꯅꯔꯝꯗꯦꯕ ꯈꯪꯕ꯭ꯔꯥ ꯁꯨꯃꯥꯏꯅ ꯁꯥꯟꯅꯕꯁꯦ ꯁꯤꯒꯤꯁꯤꯗ ꯑꯗꯩꯗꯤ ꯁꯨꯃꯥꯏꯅ ꯃꯣꯏ ꯍꯥꯏꯗꯤ ꯐꯪꯕ ꯈꯣꯠꯄ ꯂꯩꯗꯅ
ꯑꯥ
ꯑꯗꯨꯒꯤꯗꯣ ꯇꯧꯔꯛꯄꯗꯩꯗꯤꯅꯦ ꯁꯥꯟꯅꯁꯦ ꯁꯥꯟꯅꯁꯦ ꯇꯧꯔ ꯑꯗꯨꯝ ꯂꯩꯔꯦ ꯅꯪꯗ ꯍꯥꯏꯔꯛꯄ꯭ꯔꯥ
ꯍꯥꯏ ꯑ ꯑꯩꯉꯣꯟꯁꯨ ꯑꯗꯨꯝ ꯁꯥꯟꯅꯁꯦ ꯍꯥꯏ ꯑꯩꯒꯤꯁꯦ ꯃꯉꯥ ꯇꯧꯔꯤꯗꯅ
ꯑꯥ
ꯑꯗꯨꯒ ꯂꯣꯏꯔꯒ ꯃꯥꯒ ꯑꯃꯨꯛ ꯁꯥꯟꯅꯔꯣ
ꯃꯉꯥ ꯃꯉꯥ ꯅꯠꯇꯦꯌꯦ ꯅꯪꯅ ꯇꯧꯕꯗ ꯑꯍꯨꯝꯂꯛꯇꯪ ꯁꯨꯅꯤꯌꯦ
ꯅꯠꯇꯦ ꯃꯉꯥ ꯂꯩꯌꯦꯗꯅ ꯍꯥꯏꯕ ꯃꯉꯥ ꯊꯣꯛꯑꯦꯕ ꯁꯤꯅ ꯁꯤꯅ ꯃꯔꯤ ꯁꯨꯔꯗ꯭ꯔꯥ
ꯎꯝ ꯁꯨꯗꯦ ꯅꯪꯅꯧ ꯑꯩꯅ ꯇꯧꯕꯗꯅꯤꯅꯦ ꯑꯩꯅ ꯇꯧꯔꯒ ꯅꯪꯅ ꯐꯪꯗꯣꯏꯅꯤꯗꯅ ꯑꯗꯨꯗꯤ ꯃꯁꯤꯡ ꯍꯥꯔꯣꯏꯕ ꯑꯗꯨꯒ ꯅꯪꯅ ꯇꯧꯕꯗꯅꯦ ꯑꯥ ꯅꯪꯅ ꯇꯧꯕꯗ ꯃꯁꯤꯡ ꯊꯥꯗꯣꯏꯕ
ꯑꯣ ꯑꯗꯨꯗꯤ ꯍꯧꯖꯤꯛ ꯑꯍꯨꯝ
ꯑꯁ ꯑꯩ ꯂꯥꯏꯔꯤꯛꯀꯤ ꯃꯇꯥꯡ ꯍꯥꯏꯒꯁꯦ
ꯍꯥꯏ ꯑꯣ ꯑꯩ ꯇꯥꯔꯒꯦꯅ ꯉꯥꯏꯔꯕꯅꯦ
ꯏꯔꯝꯗꯝꯒꯤ ꯑꯣꯏꯕ ꯏꯇꯤꯍꯥꯁꯀꯤ ꯋꯥꯔꯤ ꯈꯔ ꯂꯤꯔꯒꯦ
ꯂꯩ ꯑꯣ ꯑꯩ ꯇꯥꯒꯦꯅ ꯉꯥꯏꯔ ꯏꯃꯥꯟꯅꯕꯤ
ꯊꯥꯏꯅ ꯊꯥꯏꯅ ꯃꯃꯥꯡꯉꯩꯗꯅꯦ
ꯎꯝ
ꯍꯅꯨꯕ ꯑꯃ ꯂꯩꯔꯝꯃꯦꯕ ꯈꯪꯕ꯭ꯔꯥ
ꯎꯝ
ꯑꯅꯨꯕꯁꯤꯒꯤ ꯅꯨꯄꯤ ꯍꯅꯨꯕꯤ ꯀꯧꯕꯤ ꯑꯃꯁꯨ ꯂꯩꯔꯝꯃꯦꯕ
ꯎꯝ
ꯑꯍꯟ ꯑꯣꯏꯔꯁꯨ ꯌꯥꯝꯅ ꯅꯨꯡꯁꯤꯅꯅ ꯂꯩꯃꯤꯟꯅꯩꯌꯦꯕ ꯈꯪꯕ꯭ꯔꯥ
ꯎꯝ
ꯑꯗꯨꯒ ꯃꯕꯥꯅꯤ ꯈꯛꯇꯪ ꯂꯩꯕ ꯏꯃꯨꯡꯁꯦ ꯃꯤꯅꯁꯨ ꯌꯥꯝꯅ ꯀꯃꯥꯏꯅ ꯍꯥꯏꯅꯤ ꯃꯕꯥꯅꯤ ꯑ ꯍꯦꯛꯇ ꯂꯩꯔꯝꯃꯤꯅ ꯀꯥꯟꯅꯕ ꯂꯧꯊꯣꯛꯄꯤꯕꯒꯨꯝꯕ ꯑꯗꯒꯤ ꯃꯣꯏꯗꯒꯤ ꯃꯣꯏꯗꯤ ꯍꯌꯦꯡꯋꯥꯏ ꯂꯩ ꯏꯗꯕ ꯈꯣꯠꯇꯕ ꯇꯧꯔꯗꯤ ꯃꯣꯏꯒꯤ ꯂꯟ ꯊꯨꯝꯁꯨ ꯃꯤꯅ ꯑꯣꯏꯍꯧꯅꯕ ꯈꯔꯛꯁꯦ ꯇꯧꯕ
ꯑꯥ
ꯃꯕꯥꯅꯤꯁꯦ ꯑꯗꯨꯝ ꯍꯥꯏꯗꯤ ꯋꯥꯗꯤ ꯋꯥꯖꯕ ꯑꯁ ꯏꯃꯤꯠꯇ ꯏꯆꯥ ꯌꯥꯎꯖꯔꯝꯃꯗꯤ ꯈꯜꯂꯒ ꯁꯨꯝ ꯂꯩꯗꯅ ꯑꯗꯣ ꯍꯥꯏꯗꯤ ꯑꯁꯦꯡꯕꯗ ꯁꯨꯝ ꯋꯥꯈꯟꯗ ꯄꯨꯁꯤꯜꯂꯛꯑꯁꯨ ꯇꯧꯅꯤꯗꯅ ꯍꯈꯣꯏ ꯑꯣꯏꯔꯁꯨ ꯑꯗꯨꯃꯥꯏꯅ ꯂꯩꯌꯦ ꯑꯗꯨꯒ ꯑꯩ ꯋꯥꯔꯤꯁꯦ ꯑꯩꯒꯤ ꯀꯣꯛꯇꯒꯤ ꯊꯣꯛꯂꯛꯄꯅꯦꯕ ꯃꯈꯥꯅ ꯅꯪꯒꯤ ꯊꯂꯛꯄ ꯑꯃꯨꯛ ꯍꯥꯏꯔꯛꯑꯣ ꯑꯩ ꯈꯥꯡ ꯇ
ꯑꯗꯨꯕꯨꯔꯣ
ꯎꯝ
ꯃꯣꯔꯣꯛꯇ
ꯎꯝ
ꯃꯦꯠꯂꯗꯤ ꯁꯥꯔꯤꯉꯣ ꯀꯩꯒꯤꯅꯣ ꯈꯪꯗꯦ
ꯑꯥ ꯁꯥꯕ꯭ꯔꯥ ꯑꯩꯁꯨ ꯈꯂꯦꯅꯦ ꯆꯤꯅꯤꯁꯦ ꯆꯥꯗꯤ ꯊꯨꯝꯃꯦꯗ
ꯅꯠꯇ꯭ꯔꯥ
ꯎꯝ
ꯊꯨꯝꯁꯨ ꯆꯥꯁꯤꯗꯗꯤ ꯌꯥꯛꯇ꯭ꯔꯥ
ꯌꯥ ꯌꯦꯠ
ꯑꯩꯅ ꯑꯩꯅ ꯑꯩꯅ ꯑꯩꯅ ꯈꯜꯂꯦꯕ ꯀꯩꯅꯣꯝ ꯃꯤꯁꯣꯏ ꯁꯣꯏꯔꯦ ꯇꯥꯏꯕꯪꯄꯥꯟꯁꯦꯅ
ꯀꯩꯅꯣ ꯅꯣꯏꯒꯤ ꯂꯩꯔꯤꯕ ꯃꯐꯝꯁꯦ ꯁꯣꯏꯗ꯭ꯔꯣ ꯑꯩꯕꯨꯗꯤ ꯑꯥꯗꯒꯤ ꯊꯥꯕꯥꯛꯇꯒꯤ ꯂꯥꯛꯄꯅꯤꯗꯅ ꯋꯤꯁ ꯇꯧꯔꯒ ꯄꯥꯏꯔꯒ
ꯊꯥ ꯂꯩꯕꯥꯛꯇ ꯂꯥꯛꯑꯁꯨ ꯊꯨꯝꯅꯤ ꯑꯗꯨꯝ ꯆꯥꯗꯣꯏꯅꯦ ꯆꯞ ꯃꯥꯟꯅꯩ ꯆꯤꯅꯤꯁꯨ ꯑꯗꯨꯝ ꯆꯥꯗꯣꯏꯅꯦ ꯃꯣꯔꯣꯛꯁꯨ ꯑꯗꯨꯝ ꯆꯥꯗ꯭ꯔꯦ
ꯑꯗꯣ ꯑꯩꯈꯣꯏ ꯑꯥꯗꯗꯤ ꯆꯥꯗꯌꯦ ꯂꯩꯄꯥꯛꯥꯛ ꯆꯥꯏꯌꯦ
ꯍꯗ ꯆꯥꯗ꯭ꯔꯥ
ꯎꯝ ꯌꯥꯝ ꯍꯥꯎꯔꯝꯃꯦ ꯅꯣꯏꯒꯤ ꯂꯝꯒꯤꯁꯦ ꯑꯁ ꯍꯥ
ꯃꯣꯔꯣꯛꯇꯣ ꯃꯦꯠꯂꯗꯤ ꯁꯥꯗ꯭ꯔꯥ
ꯎꯝ ꯍꯨꯍ ꯍꯨꯍꯁꯨ ꯀꯥꯝꯃꯦ
ꯃꯔꯝꯗꯤ ꯑꯩꯅ ꯈꯪꯅꯤꯡꯉꯤꯁꯦ ꯑꯇꯩ ꯀꯔꯤꯝ ꯈꯪꯅꯤꯡꯗꯦꯕ ꯑꯩ
ꯑꯗꯣ ꯃꯣꯔꯣꯛꯁꯦ ꯁꯥꯏꯀꯣ ꯁꯥꯔꯒꯁꯨ ꯑꯩꯈꯣꯏꯒꯤ ꯏꯪꯅꯕ ꯃꯐꯝꯗ ꯊꯝꯃꯁꯨ ꯁꯥꯗ꯭ꯔꯥ
ꯁꯥꯏ
ꯑꯁꯤꯅ ꯀꯔꯤꯒꯤꯅꯣ
ꯑꯁꯤꯁꯦ ꯃꯥꯗꯣ ꯃꯣꯔꯣꯛꯑꯣꯏꯕꯩꯅꯦ
ꯍꯥꯥ
ꯃꯥꯁꯦ ꯃꯣꯔꯣꯛ ꯑꯣꯏꯕꯩꯅꯦ
ꯎꯝ ꯃꯣꯔꯣꯛ ꯈꯥꯏꯁꯦ ꯑꯗꯨꯝ ꯁꯥꯕ꯭ꯔꯥ
ꯁ
ꯑꯗꯨꯗꯤ ꯀꯥꯂꯦꯟ ꯊꯥ ꯅꯤꯡꯊꯝꯊꯥꯁꯦ ꯃꯣꯔꯣꯝꯊꯥ ꯍꯥꯏ ꯌꯥꯗꯕ꯭ꯔꯥ
ꯎꯝ ꯑꯗꯨꯝ ꯍꯥꯏꯕ ꯌꯥꯕꯥ ꯌꯥꯗꯕꯥ ꯑꯝꯁꯨ ꯂꯩ꯫
ꯎꯝ꯫ ꯑꯗꯣ ꯍꯥꯏꯗꯤ ꯑꯁꯥꯕ ꯄꯣꯠꯇꯤ ꯆꯞ ꯃꯥꯟꯅꯕꯅꯤꯅ ꯑꯩꯈꯣꯏꯅ ꯀꯥꯂꯦꯟ ꯊꯥ ꯍꯥꯏꯅꯩꯗꯅ꯫ ꯑꯗꯣ ꯃꯣꯔꯣꯛ ꯊꯥ ꯍꯥꯏꯕꯁꯨ ꯌꯥꯐꯝ ꯊꯣꯛꯇꯕ꯭ꯔꯥ ꯁꯤꯅꯦ ꯑꯩꯅ ꯍꯪꯅꯤꯡꯉꯤꯁꯤꯅ
ꯌꯥꯕ꯭ꯔꯥꯅꯖꯨ ꯈꯜꯂꯦ꯫
ꯌꯥꯗ꯭ꯔꯥ ꯑꯗꯨꯝ꯫ ꯑꯩꯒꯤ ꯀꯣꯛꯁꯦ ꯑꯗꯨꯝ ꯋꯥꯡꯕꯅꯤꯅ ꯁꯨꯝꯕ ꯋꯥꯈꯟꯁꯦ ꯑꯗꯨꯝ ꯊꯣꯛꯂꯛꯄ꯫
ꯎꯝ ꯋꯥꯉꯦ ꯉꯣ ꯏꯃꯥꯟꯅꯕꯤ꯫
ꯋꯥꯡꯕꯅꯦ꯫ ꯑ ꯑꯋꯥꯡꯕ ꯑꯇꯤꯌꯥꯗ ꯌꯦꯡꯈꯠꯀꯥꯟꯗ ꯑꯩ ꯀꯣꯛꯅꯤ ꯎꯔꯤꯁꯦ꯫
ꯅꯠꯇ꯭ꯔ꯫
ꯇ꯭ꯔꯥ꯫
ꯅꯩ꯫
ꯁꯤꯖ ꯑꯩꯒꯤ ꯂꯥꯏꯔꯤꯛ ꯑꯃ ꯂꯩꯌꯦꯕ꯫ ꯎꯝ ꯏꯇꯤꯍꯥꯁꯀꯤ ꯑꯣꯏꯕ ꯑꯩꯅꯅꯦ ꯄꯥꯒꯦꯗ ꯊꯝꯃꯒ ꯂꯥꯏꯔꯤꯛꯁꯦ ꯑꯗꯨꯝ ꯅꯣꯡꯃ ꯅꯣꯡꯃꯒꯤ ꯁꯨꯝ ꯍꯟꯒꯠꯂꯛꯄ ꯄꯥꯒꯦꯗꯤ ꯊꯝꯕ꯫
ꯎꯝ꯫
ꯑꯈꯣꯏꯒꯤ꯫ ꯀꯃꯥꯏꯅ ꯍꯥꯏꯅꯤ ꯀꯃꯥꯏꯅ ꯑꯩꯈꯣꯏꯁꯦ ꯀꯃꯥꯏꯅ ꯂꯩꯔꯛꯈꯤ ꯄ꯭ꯔꯤꯊꯤꯕꯤꯁꯤꯗ ꯀꯃꯥꯏꯅ ꯈꯣꯡꯗꯥꯔꯛꯈꯤ ꯍꯥꯏꯕꯒꯤ ꯃꯇꯥꯡ꯫
ꯗꯒꯤ ꯑꯈꯣꯏ ꯍꯧꯖꯤꯛ ꯂꯩꯔꯤꯕ ꯏꯔꯝꯗꯝꯁꯤꯒꯤ ꯃꯇꯥꯡꯗ ꯏꯕ ꯉꯥꯛꯇꯅꯦꯕ꯫
ꯎꯝ꯫
ꯎꯝ ꯑꯈꯣꯏꯒꯤ ꯀꯃꯥꯏꯅ ꯍꯥꯏꯗꯤ ꯀꯥꯡꯂꯨꯞ ꯀꯥꯡꯂꯨꯞꯁꯨ ꯃꯌꯥꯝ ꯂꯩꯗꯅ꯫
ꯎꯝ꯫
ꯁꯤ ꯀꯃꯥꯏꯅ ꯂꯥꯛꯈꯤ ꯈꯣꯠꯈꯤ ꯍꯥꯏꯕꯒꯤ ꯃꯇꯥꯡꯅꯦꯕ꯫ ꯇꯦꯕ ꯑꯩꯅ ꯇꯟꯕꯒꯤ ꯂꯥꯏꯔꯤꯛꯁꯦ ꯁꯨꯝ ꯍꯟꯒꯠꯂꯛꯑꯦꯕ꯫ ꯑꯩꯅꯗꯤ ꯏꯃꯥꯟꯅꯕꯤꯁꯤꯡꯁꯦ ꯂꯥꯏꯔꯤꯛ ꯀꯨꯝꯕ ꯌꯥꯝꯅ ꯄꯥꯍꯟꯅꯤꯡꯕ ꯏꯃꯥꯟꯅꯕꯤꯁꯤꯡ꯫ ꯑꯩꯅ ꯄꯥꯔꯤ ꯁꯨꯃꯥꯏꯅ ꯄꯥꯔꯗꯤ ꯀꯩꯗꯧꯕꯩ ꯃꯤ ꯑꯣꯏꯔꯣꯏ ꯑꯩꯁꯨ ꯍꯧꯖꯤꯛ ꯑꯣꯏꯕꯗꯤ ꯎꯝ ꯑꯣꯏꯗꯦꯗꯅ ꯑꯗꯨ ꯑꯣꯏꯔꯁꯨ꯫
ꯍꯣꯏ ꯑꯣꯏꯔꯛꯀꯅꯤ ꯉꯥꯢꯕꯗ ꯀꯜꯂꯨ ꯈꯥꯡꯕꯗ ꯀꯜꯂꯨ ꯏꯃꯥꯟꯅꯕꯤ ꯑꯣꯏꯔꯛꯀꯅꯤ꯫
ꯎꯝ ꯉꯥꯏꯕꯗ ꯀꯜꯂꯣ ꯒꯥꯔꯤ ꯐꯪꯉꯦ ꯍꯥꯏꯅꯔꯤꯅꯤ ꯅꯠꯇ꯭ꯔꯥ꯫
ꯃꯥꯅꯦ ꯃꯥꯅꯦ꯫
ꯈꯣꯏꯒꯤ ꯀꯃꯥꯏꯅ ꯍꯥꯏꯅꯤ ꯑꯈꯣꯏꯒꯤ ꯂꯝ ꯀꯣꯏꯕꯒꯤ ꯃꯇꯥꯡꯖꯦ
ꯎꯝ꯫
ꯁꯤꯒꯤꯁꯦ ꯑꯩꯈꯣꯏ ꯅꯍꯥꯟꯋꯥꯏ ꯑꯥ꯫ ꯀꯃꯥꯏ ꯍꯥꯏꯅꯤ ꯏꯪ ꯂꯤꯁꯤꯡ ꯇ꯭ꯔꯥꯝꯄꯜ ꯑ ꯂꯤꯁꯤꯡ ꯇꯔꯥꯝꯄꯜꯗꯗꯤꯀꯣ ꯑꯈꯣꯏ ꯄꯤꯊ꯭ꯔꯤꯕꯤꯒꯤ ꯑꯣꯏꯅ ꯑ ꯌꯦꯡꯅꯀꯥꯟꯗ ꯑꯥ ꯇꯔꯥꯒ ꯁꯣꯑꯥ ꯇꯔꯥꯒ ꯑ ꯕꯤꯟꯗꯨ ꯃꯔꯤ ꯆꯥꯗ ꯂꯩꯔꯝꯃꯦꯕ ꯈꯪꯕ꯭ꯔꯥ ꯑꯗꯣ ꯄꯩꯁꯥ ꯑꯣꯏꯅ ꯄꯥꯊꯣꯔꯛꯀꯥꯟꯗꯗꯤ ꯃꯥꯄꯜꯒ ꯑ ꯕꯤꯟꯗꯨ ꯑꯅꯤ ꯑ ꯀꯩꯅꯣꯒꯤ ꯃꯄꯥꯜ ꯂꯝꯒꯤ ꯄꯩꯁꯥꯗ ꯂꯩꯔꯝꯃꯦꯕ ꯑꯗꯨꯝꯕ ꯑꯍꯨꯝ ꯑꯍꯨꯝ ꯇꯧꯔ ꯀ
ꯎꯝ꯫
ꯑꯗꯣ ꯑꯈꯣꯏꯒꯤ ꯑ ꯀꯣꯚꯤꯠ ꯍꯥꯏꯕꯃ ꯑ ꯂꯩꯗꯅ ꯑꯗꯨ ꯂꯥꯛꯄ ꯃꯇꯝꯗꯒꯤꯗꯤ ꯑ ꯑꯈꯣꯏ ꯂꯝ ꯀꯣꯏꯕꯒꯤ ꯆꯥꯡꯁꯦ ꯌꯥꯝ ꯍꯟꯗꯒ꯭ꯔꯦꯕ꯫ ꯇꯪ ꯇꯪꯈꯥꯏ ꯑꯃ ꯌꯧꯒꯦ ꯇꯣꯡꯅꯦ ꯍꯟꯗꯛ ꯃꯉꯥ ꯃꯉꯥꯗ ꯂꯩꯈ꯭ꯔꯦꯕ ꯈꯪꯕ꯭ꯔꯥ ꯃꯉꯥ ꯃꯥꯄꯜꯗ ꯂꯩꯔꯝꯕ ꯄꯣꯠꯁꯤ ꯃꯉꯥꯗ ꯂꯩꯈ꯭ꯔꯦꯕ
ꯎꯝ
ꯑꯗꯨꯏ ꯃꯇꯝꯁꯤꯗ ꯑꯩꯈꯣꯏꯒꯤ ꯁꯤꯒꯤ ꯂꯝ ꯂꯝ ꯀꯣꯏ ꯆꯠꯄꯒꯤ ꯇꯧꯕ ꯁꯦꯝꯕ ꯁꯥꯕ ꯇꯧꯔꯤꯕ ꯃꯌꯥꯝ ꯂꯩꯗꯅ ꯃꯤ ꯀꯥꯡꯂꯨꯞ ꯀꯥꯡꯂꯨꯞ ꯃꯌꯥꯝ ꯂꯩꯗꯅ ꯁꯦꯝ ꯁꯥ ꯇꯧꯔꯒ ꯑꯗꯨꯒꯤ ꯃꯣꯏꯒꯤꯁꯦ ꯄꯨꯔꯥ ꯁꯤꯔꯨꯔꯦꯕꯀꯣ ꯃꯣꯏꯒꯤ ꯑꯁꯤ ꯁꯤꯔꯨꯕꯗꯒꯤ ꯃꯣꯏꯁꯤ ꯌꯥꯝ ꯋꯥꯔꯦ ꯃꯇꯝꯗꯨꯗ ꯍꯣꯏ ꯑꯗꯨꯕꯨꯗꯤ ꯂꯥꯏꯅꯥꯗꯣ ꯂꯥꯛꯑꯃꯤꯅ ꯃꯤ ꯂꯣꯏꯅ ꯋꯥꯏꯑꯦꯕꯀꯣ ꯑꯗꯣ ꯍꯧꯖꯤꯛꯅ ꯑꯃꯨꯛ ꯈꯔ ꯈꯔꯁꯤ ꯐꯒꯠꯂꯛꯑꯦ ꯑꯗꯣ ꯀꯃꯥꯏꯅ ꯇꯧꯗꯣꯏꯅꯣ ꯈꯪꯗꯦ ꯇꯨꯡꯗꯗꯤ
ꯅꯥꯔꯛꯀꯅꯤ ꯅꯥꯏꯔꯛꯀꯅꯤ ꯁꯤꯗ ꯂꯩꯔꯛ ꯑꯩ ꯋꯥꯗꯤꯦ
ꯂꯩꯔꯛꯀꯗ꯭ꯔꯥ
ꯑꯩꯗ ꯍꯦꯟꯅ ꯀꯩ ꯍꯥꯏꯗꯣꯏꯅꯣ ꯈꯪꯗꯤ ꯀꯩꯒꯤꯅꯣ ꯍꯥꯏꯗꯤ ꯏꯃꯥꯟꯅꯕꯤ ꯁꯤꯒꯨꯝꯕ ꯋꯥꯔꯤꯁꯦ ꯑꯩ ꯑꯩ ꯑꯩꯗꯤ ꯀꯣꯛꯇ ꯀꯌꯥ ꯆꯪꯗꯦꯕꯀꯣ
ꯎꯝ
ꯑꯗꯨꯅ ꯅꯔꯛꯀꯅꯤꯁ ꯂ
ꯅꯝꯁꯤꯜꯂꯣ ꯌꯥꯕꯅꯦ ꯉꯥꯔꯤꯁꯨ ꯅꯝꯃ ꯅꯝꯃꯒ ꯃꯌꯥꯝ ꯌꯧꯔꯛꯏꯅꯦ ꯏ ꯉꯥꯡꯅꯕ ꯍꯣꯠꯅꯕꯗ ꯋꯥꯏꯗꯅ ꯀꯃꯥꯏ ꯀꯃꯥꯏꯅ
ꯕꯤ ꯊꯥꯦꯔ
ꯎꯗꯣ ꯀꯪꯕ꯭ꯔꯥ
ꯎꯝ ꯈꯖꯤꯛ ꯈꯖꯤꯛ ꯀꯪꯉꯦ
ꯑꯩ
ꯃꯅꯥ ꯑꯗꯨꯣ ꯄꯥꯕꯪꯇ꯭ꯔꯦꯉꯣ
ꯑꯩ ꯁꯨꯃꯥꯏꯅ ꯉꯥꯡꯕꯗꯅꯦ ꯑꯁꯦꯡꯕ ꯉꯥꯡꯉꯀꯥꯟꯗꯅꯦ ꯁꯤꯒꯤ ꯋꯥꯁꯦ ꯑꯗꯨꯝ ꯉꯥꯡꯍꯧꯔꯛꯑꯦꯉꯣ ꯍꯧꯖꯤꯛ ꯁꯨꯝ ꯉꯥꯡꯈꯤꯕꯒꯤ
ꯋꯥꯔꯤ ꯁꯥꯕꯒꯤ ꯀꯩꯅꯣ ꯍꯥꯡꯕ ꯃꯥꯜꯂꯝꯃꯅꯤ
ꯑ ꯑꯩ ꯅꯍꯥꯟꯋꯥꯏ ꯑꯃ ꯑꯩꯈꯣꯏꯒꯤꯁꯤꯗ ꯃꯤꯈꯜ ꯇꯧꯋꯤꯗꯅ
ꯎꯝ
ꯑꯗꯨꯒꯤ ꯃꯇꯝꯗꯁꯨꯅꯦ ꯑꯩꯗꯣ ꯃꯣꯏ ꯃꯌꯥꯝꯅꯅꯦ ꯃꯁꯤꯡ ꯃꯌꯥꯝ ꯄꯤꯔꯛꯑꯦꯕ ꯋꯥꯔꯤ ꯁꯥꯟꯅꯅꯕ ꯑꯗꯨ ꯑꯩꯉꯣꯟꯗ ꯇꯧꯍꯟꯗꯣꯛꯑꯦꯩꯅ ꯍꯥꯏꯗꯣꯏꯁꯦ ꯑ ꯏꯆꯦ ꯑꯣꯔ ꯏꯌꯥꯝꯕ ꯁꯤ ꯑꯣꯏꯕꯤꯔꯕ꯭ꯔꯥ ꯍꯥꯏꯔꯅꯦꯕꯀꯣ ꯃꯣꯏꯅ ꯎꯝ ꯍꯣꯏ ꯑꯣꯏ ꯍꯥꯏꯔꯅꯤ ꯑꯗꯣ ꯑꯩꯁꯦ ꯁꯤꯒꯤ ꯃꯥꯏꯀꯩꯗꯒꯤ ꯑꯩ ꯆꯞ ꯃꯥꯟꯅ ꯍꯥꯏꯔꯛꯀꯦꯁꯦ ꯑꯩ ꯑꯌꯥꯝꯕ ꯅꯨꯡꯉꯥꯏꯕꯤꯔꯤꯕ꯭ꯔꯣ ꯆꯥꯛ ꯆꯥꯕꯤꯔꯤꯕ꯭ꯔꯣ ꯍꯪꯒꯅꯦꯕ ꯑꯣ ꯑꯩꯁꯦ ꯁꯤꯒꯤ ꯃꯤꯗꯒꯤ ꯋꯥꯔꯤ ꯁꯥꯟꯅꯅꯕ ꯇꯧꯖꯔꯛꯄꯅꯦ ꯏꯌꯥꯝꯕ ꯍꯣꯏ ꯁꯤꯒꯤ ꯃꯤꯁꯦ ꯈꯪꯕꯤꯕ꯭ꯔꯣ ꯍꯥꯏꯒ ꯃꯦꯆꯤ ꯑꯃ ꯇꯠꯈꯠꯂꯅꯦꯕꯀꯣ ꯁꯤꯗ ꯃꯣꯏ ꯎꯗ꯭ꯔꯁꯨꯦ ꯊꯅ ꯈꯠꯆꯔꯅꯦꯕ ꯈꯪꯕ ꯏꯔꯥꯡ ꯇꯧꯁꯤꯜꯂꯤꯅꯦꯕ ꯈꯪꯕ꯭ꯔꯁꯦ
ꯎꯝ
ꯑ ꯏꯃꯥꯟꯅꯕꯤꯁꯨ ꯍꯧꯖꯤꯛ ꯀꯟꯅ ꯅꯣꯛꯄ ꯈꯥꯡꯉꯤ ꯍꯥꯏꯕ ꯑꯩꯁꯨ ꯈꯪꯖꯩ